ꯑꯣ
ꯍꯜꯂꯣ ꯇꯕ꯭ꯔꯣ ꯑꯣ
ꯇꯨꯝ ꯍꯧꯒꯠꯄꯤꯔꯕꯣ
ꯀꯣꯏꯗꯦꯔ ꯇꯥꯃꯣ ꯍꯒꯠꯄꯗꯤ
ꯄꯨꯡ ꯀꯌꯥꯋꯥꯏ ꯍꯧꯒꯠꯂꯤꯅꯣ ꯍꯥꯏꯁꯤꯕꯣ
ꯄꯨꯡꯁꯤꯗꯤ ꯑꯗꯨꯅꯨꯡ ꯀꯩꯅꯣꯗꯥꯏ ꯑꯗꯨꯝ ꯍꯧꯒꯠꯂꯦ ꯃꯔꯤ ꯃꯈꯥꯏ ꯃꯉꯥ ꯝꯕꯗꯕꯨꯂꯦ
ꯅꯣꯡꯉꯥꯜꯂꯛꯄꯗꯅꯤ ꯑꯩꯁꯦ ꯃꯔꯤ ꯃꯈꯥꯏꯗ ꯍꯧꯒꯠꯂꯛꯑꯒ ꯉꯁꯤꯗꯤ ꯋꯥ ꯆꯠꯊꯣꯛ ꯍꯧꯔꯦ ꯏꯝꯐꯥꯜ ꯀꯣꯂꯦꯖ ꯐꯥꯎ ꯍꯣꯡꯅ ꯆꯠꯂꯨꯔꯦ ꯑꯗꯨꯒ ꯑꯃꯝꯛ ꯍꯜꯂꯛ ꯆꯟꯗꯤ ꯆꯟꯗꯦ
ꯊ ꯇ ꯀꯟ ꯇ꯭ꯔꯕ
ꯒꯦꯔ ꯎꯝ ꯍꯧꯖꯤꯛꯀꯥꯟꯒꯤ ꯑꯌꯤꯡ ꯑꯁꯥꯒꯤ ꯐꯤꯕꯝꯁꯦ ꯆꯥꯡ ꯅꯥꯏꯗꯦꯅꯦꯀꯣ
ꯍꯗꯦ ꯍꯣꯏꯖ ꯀ ꯍꯥ ꯄꯨꯡ ꯇꯔꯥ ꯑꯗꯨꯋꯥꯏ ꯆꯠꯅꯤ
ꯇꯣꯡꯒꯤꯤꯗ
ꯂꯧꯁꯦ ꯈꯪꯒꯦꯅꯦ ꯇꯥꯕ ꯍꯧꯖꯤꯛꯀꯥꯟꯗꯤ ꯏꯁꯩ ꯅꯣꯡꯒꯤ ꯀꯩꯅꯣꯁꯦ ꯋꯥꯠꯄꯅ ꯍꯥꯏꯗ꯭ꯔꯥ ꯌꯥꯝ ꯀꯟꯅꯗꯤ ꯍꯧꯅꯗ꯭ꯔꯤ ꯂꯧ ꯏꯁꯪ ꯁꯪꯅꯔꯤ ꯍꯥꯏꯇꯥꯔꯦꯀꯣ
ꯕꯥꯅꯤꯁꯨꯨꯝ ꯀꯪꯉꯦ ꯋꯥ ꯀꯪꯕꯗꯤ ꯈꯔ ꯐꯔꯤꯌꯦ ꯀꯪꯕꯗꯤ ꯂꯋꯥꯏ ꯊꯋꯥꯏꯗꯤ ꯋꯥꯗꯦ ꯕꯖꯥꯔꯗ ꯋꯥꯔꯝ ꯃꯅꯦꯕꯀꯣ ꯑꯗꯨꯒ ꯆꯥꯎꯕꯗ ꯑꯗꯨꯗꯤ ꯂꯋꯥꯏꯗꯅꯦ ꯌꯥꯝꯊꯤ ꯋꯥꯏꯗꯅ ꯕꯖꯥꯔꯗꯗꯤ ꯌꯥꯝ ꯊꯨꯅ ꯀꯪꯉꯤꯗꯅ ꯆꯅꯐꯝꯅꯦ
ꯃꯥꯅꯦ ꯑꯩꯈꯣꯏꯖꯤꯤꯜꯍꯧ ꯍꯧꯕ ꯌꯥꯗ ꯂꯩꯔꯦ ꯅꯅꯨꯡꯉꯥꯏꯔꯤ ꯀꯩꯅꯣꯕꯨꯗꯤ ꯑꯇꯩ ꯂꯣꯏ ꯂꯥꯡꯕꯗꯤ ꯂꯣꯏꯔꯦ ꯅꯣꯡ ꯋꯥꯇꯅ ꯉꯥꯏ ꯂꯩꯔꯦ ꯅꯣꯏꯒꯤꯗꯤ ꯀꯌꯥꯝ ꯍꯧꯖꯤꯜꯂꯒꯦ
ꯑꯗꯨꯦꯗ
ꯅ ꯏꯂꯕꯨꯣ ꯀ ꯑꯁ ꯅꯪꯗꯤ ꯆꯠꯂꯔꯣꯏꯗ ꯁꯤ ꯂꯩꯔꯝꯅꯤ ꯂꯕꯨꯛ ꯀꯩ ꯌꯥꯎꯗꯧ ꯃꯥꯟꯗ꯭ꯔꯦꯗꯀꯣ ꯌꯨꯝꯗ ꯑꯗꯨꯝ
ꯀꯧꯔꯗꯤ ꯆꯀꯅꯤ ꯀꯧꯥꯗꯤ ꯆꯀꯅꯤ ꯀꯧꯈ ꯆꯂ
ꯑꯣ ꯑꯣꯐꯤꯁ ꯑꯣꯏꯔꯣꯝꯖꯏ
ꯑꯣꯐꯤꯁ ꯀꯥꯔ ꯑꯃꯗꯥꯏ ꯁꯤꯗ ꯑꯣꯐꯤꯁ ꯀꯥꯕꯒꯤ ꯀꯟꯅ ꯃꯪꯉꯤ ꯍꯥꯏꯁꯤꯗ ꯂꯥꯏꯔꯤꯛꯅ ꯅꯣꯡꯃꯒꯤ ꯊꯤꯜꯅꯥꯎ ꯊꯤꯜꯅꯥꯎ ꯑꯃꯨꯛꯇꯪ ꯃꯥꯏꯄꯨꯗꯅ ꯄꯥꯗꯤ ꯀꯩꯁꯨ ꯄꯥꯅꯤꯡꯉꯥꯏ ꯂꯩꯇ꯭ꯔꯦ ꯁꯤꯗ
ꯄꯊꯔꯣ ꯀꯩꯅꯣ ꯑꯁ ꯑꯩ ꯅꯟ ꯂꯩꯔꯕꯅꯦꯕ ꯀ꯭ꯂꯥꯁꯅꯦꯅ ꯄꯨꯡ ꯑꯍꯨꯝ
ꯑ ꯗꯦꯁꯇꯣ ꯇꯥꯡ ꯀꯨꯟꯃꯥꯄꯜꯗ ꯇꯔꯥꯃꯥꯄꯜꯗ ꯇꯄ ꯀꯨꯏꯗꯅꯤꯗꯨ ꯂꯥꯏꯦ ꯁꯝꯇ ꯁꯤꯂꯦꯕꯁꯁꯤꯡ ꯔꯤꯀꯣꯚꯔ ꯇꯧꯁꯤꯜꯂꯒ ꯔꯦꯗꯤ ꯑ ꯑꯃꯇ ꯇꯧꯁꯤꯜꯍꯜꯂꯔꯤ
ꯅꯪꯗꯤ ꯊꯥꯖꯟꯕ ꯌꯥꯏ ꯀꯩꯅꯣ ꯅꯪꯗꯤ ꯗꯦꯁ ꯊꯥꯖꯟꯕ ꯌꯥꯏ ꯀꯣꯆꯤꯡꯁꯤ ꯂꯣꯏꯔꯦ ꯅꯪ ꯐꯖꯅ ꯇꯧꯁꯤꯜꯂꯒ ꯑꯗꯨꯝ ꯆꯪꯕ ꯌꯥꯔꯦ ꯀꯔꯤꯅ ꯐꯤꯔ ꯈꯔ ꯄꯥꯔꯒ ꯀꯔꯤ ꯐꯤꯔꯁꯦ ꯈꯔ ꯍꯪꯉꯤ
ꯀꯄꯤ ꯇ ꯁꯇꯤ ꯋꯥꯡꯅ
ꯑꯗꯨꯕꯨꯗꯤ ꯑꯦꯛꯖꯥꯝ ꯊꯥꯕ ꯂꯦꯞꯅꯗꯕꯅꯤꯅ ꯑꯗꯨꯗꯤ ꯀꯝꯄꯤꯇꯤꯁꯟꯗꯤ ꯑꯗꯨꯝ ꯂꯩ ꯇꯥꯕꯅꯤꯗꯅ ꯑꯗꯨꯝ ꯃꯃꯥꯡꯒꯤ
ꯁꯤꯠ ꯇꯔꯨꯛꯇꯅꯦ ꯑꯩꯈꯣꯏ ꯑꯣꯕꯤ ꯁꯤꯒꯤ ꯁꯤꯠ ꯇꯔꯨꯛꯇꯅꯦ ꯀꯝꯄꯤꯇꯤꯁꯟ ꯐꯥꯏꯠ ꯇꯧꯗꯣꯏꯁꯤꯅꯣ ꯅꯨꯄꯥꯒꯤ ꯅꯨꯄꯤꯒꯤꯗꯤ ꯑꯣ ꯕꯤ ꯁꯤ ꯑꯣꯏꯒꯗꯤ ꯁꯤꯠ ꯃꯥꯄꯟ ꯃꯥꯄꯟꯁꯤ ꯑꯗꯨ ꯐꯥꯏꯕ ꯇꯧꯗꯣꯏꯕ ꯑꯩꯈꯣꯏ ꯅꯨꯄꯥꯒꯤ ꯑꯣ ꯕꯤ ꯁꯤ ꯁꯤꯠ ꯇꯔꯨꯛꯁꯤ ꯐꯥꯏꯠ ꯇꯧꯗꯣꯏꯨ ꯑꯗꯨꯗꯤ ꯑꯕ ꯉꯥꯛꯇ
ꯀꯩꯅꯣꯒꯤꯔꯣ ꯅꯪꯒꯤ ꯅꯪꯒꯤꯁꯦ ꯀꯩꯅꯣꯒꯤꯔꯣ ꯑꯦꯁꯦ ꯁꯤ ꯏꯤꯔꯥ
ꯦꯡ ꯑꯦꯅꯤ ꯌ ꯄ ꯀꯥ ꯌ ꯄ ꯀ ꯊꯥ ꯌꯨ ꯄꯤ ꯑꯦꯁ ꯁꯤꯅ ꯁꯤꯠ ꯀꯨꯟꯃꯥꯊꯣꯏꯗ ꯇꯥꯟꯅꯗꯣꯏ ꯌꯥꯅꯤ ꯁꯚꯦꯟꯇꯤꯗꯨ ꯊꯥꯔꯇꯤ ꯄꯔꯁꯦꯟ ꯍꯥ
ꯀꯩꯁꯨ ꯀꯩꯅꯣ ꯇꯧꯅ ꯂꯨꯗꯦ ꯍꯥꯏꯕꯅꯦꯕ ꯀꯩꯅꯣꯗꯤ ꯈꯔꯗꯤ ꯍꯪꯉꯦꯗꯤ ꯍꯥꯏꯕ ꯀꯔꯤ ꯐꯦꯁ ꯀꯩꯀꯥꯗꯤ ꯍꯥꯏ ꯃꯣꯏꯅ ꯑꯃꯨꯛ ꯌꯨ ꯄꯤ ꯑꯦꯁ ꯁꯤꯗ ꯃꯦꯠꯁ ꯌꯥꯎꯗꯦꯗꯅ ꯍꯤꯁꯇ꯭ꯔꯤ ꯀꯩꯅꯣꯒꯨꯝꯕꯗ ꯖꯤ ꯑꯦꯁꯇ ꯉꯥꯛꯇ ꯑꯣꯏꯗꯅ
ꯃꯗꯨ ꯀꯩꯅꯣ ꯇꯧꯔꯗꯤ ꯑꯗꯨꯝ ꯌꯥꯔꯦ ꯑꯦꯟ ꯁꯤ ꯑꯥꯔ ꯇꯤ ꯈꯔ ꯄꯥꯔꯗꯤ ꯑꯗꯨꯝ ꯌꯥꯔꯦꯗ
ꯅꯪ ꯊꯥꯔꯨꯗꯣ ꯅꯪ ꯊꯥꯔꯨꯕ꯭ꯔꯥ ꯅꯠꯇ꯭ꯔꯣ
ꯎꯝ ꯑꯩ ꯊ ꯑꯩ ꯊꯥꯗ꯭ꯔꯤꯍꯦ ꯀꯔꯤꯒꯨꯝ ꯃꯃꯥꯡꯗ ꯏꯔꯪꯒꯦ ꯍꯧꯦ ꯕꯤ ꯅꯪꯗꯅ ꯀꯩꯅꯣ ꯍꯥꯏꯔꯛꯈꯤꯗꯨꯗꯤ ꯅꯪ ꯌꯥꯎꯍꯧꯗꯦ ꯎꯏ ꯀꯥꯏꯅ ꯍꯥꯏꯔꯝꯃꯤꯗꯨꯗꯤ
ꯑ
ꯑꯁ ꯑꯗꯨ ꯊꯥꯖꯒꯗꯧꯅꯤꯗ ꯀꯩꯅꯣ ꯀꯟꯅ ꯆꯠꯂꯤꯉꯩꯗ ꯁꯣꯛ ꯆꯠꯂꯤꯉꯥꯏꯗ ꯑꯣꯏꯈꯤꯕꯅꯤ ꯃꯊꯣꯡ ꯃꯗ ꯈꯪꯍꯧꯗ꯭ꯔꯦ ꯑꯦꯛꯖꯥꯝ ꯂꯣꯏꯔꯀꯥꯟꯗ ꯍꯥꯏꯗꯤ
ꯕ
ꯍꯥꯥ ꯅꯪ ꯇꯥꯕ꯭ꯔꯣ ꯅꯪꯒꯤ ꯅꯦꯠꯋꯥꯛꯁꯦ ꯇꯠꯂꯦ ꯇ ꯁꯤꯁꯇ ꯉ ꯇ
ꯊꯥꯔꯇꯤ ꯄ꯭ꯂꯁ ꯋꯥꯟ ꯐꯣꯔꯇꯤ ꯄ꯭ꯂꯁ ꯇꯧꯔꯗꯤ ꯑꯗꯨꯝ ꯈꯟꯅ ꯈꯅꯤꯀꯣ
ꯎꯝ ꯀꯩꯅꯣꯒꯤꯔꯣ ꯃꯣꯏꯒꯤ ꯀꯩꯅꯣꯒꯤꯗꯤ ꯀꯩꯅꯣ ꯁꯤꯛꯁꯇꯤꯗꯥꯏꯔ ꯈꯟꯕꯅꯦ ꯃꯃꯥꯡ ꯆꯍꯤ ꯀꯩꯅꯣꯗꯣ ꯁꯤꯇꯤ ꯀꯤꯔꯔꯦ ꯈꯟꯈꯤꯕꯅꯦ
ꯀꯔ ꯃꯥꯏꯅꯁꯨ ꯁꯤꯤꯗꯦ ꯈꯣꯂꯤꯖꯦ
ꯌꯨ ꯌꯨ ꯕꯤ ꯑꯦꯁ ꯁꯤꯒꯤ
ꯌꯨ ꯄꯤ ꯁꯤꯗꯤ ꯁꯤꯛꯁꯇꯤꯗ ꯈꯟꯅꯤꯡꯉꯦ ꯑꯩꯈꯣꯏ ꯑꯦꯁ ꯑꯦꯁ ꯁꯤ ꯕꯦꯡꯀꯤꯡꯒꯤꯗꯤ ꯀꯩꯅꯣꯗ ꯈꯜꯂꯛꯀꯅꯤ ꯋꯥꯟ ꯐꯣꯔꯇꯤ ꯄ꯭ꯂꯁ ꯑꯣꯏꯔꯛꯄ ꯋꯥꯟ ꯀꯟꯗꯤꯁꯟ ꯊꯤ ꯋꯥꯡꯀꯅꯤ ꯑꯩꯅ ꯃꯃꯥꯡ ꯃꯃꯥꯡꯗꯣ ꯂꯧꯈꯤꯗꯦꯕ ꯃꯃꯥꯡꯗꯣ ꯁꯨꯃꯥꯏꯅ ꯏꯁꯄꯣꯟꯁꯔ ꯇꯧꯔꯒ ꯂꯧꯈꯤꯗꯦꯕ ꯍꯥꯏꯗꯤ ꯏꯁꯇꯥꯥꯏꯠ ꯄꯦꯟ ꯐꯪꯕ ꯈꯣꯠꯄ ꯊꯥꯔꯝꯗꯦꯕ ꯑꯩꯅ ꯌꯦꯡꯕꯗ ꯃꯃꯥꯡꯒꯤ ꯅꯣꯇꯤꯁꯇꯣ ꯄꯩꯁꯥ ꯊꯤꯔꯒ ꯇꯝꯕꯗ ꯑꯣꯏꯅ ꯊꯣꯛꯈꯤꯕ ꯑꯗꯨꯅ ꯍꯟꯇꯛꯁꯦ ꯑꯩ ꯌꯥꯝ ꯉꯥꯏꯅꯔꯝꯒꯨꯅꯦꯕ ꯍꯥ
ꯃꯃꯥꯡꯒꯤꯁꯨ ꯄꯩꯁꯥ ꯐꯪꯉꯝꯅꯤ ꯀꯩꯅꯣ
ꯃꯃꯥꯡꯒꯤ ꯑ ꯅꯣꯇꯤꯁ ꯌꯦꯡꯕꯗ ꯄꯩꯁꯥ ꯄꯦꯟ ꯄꯤꯕꯒꯤ ꯂꯧꯈꯤꯗ ꯑꯥ ꯄꯩꯁꯥ ꯑꯣꯏꯅ ꯊꯤꯔꯒ ꯊꯝꯕꯒꯤ ꯑꯣꯏꯅ ꯏꯁꯄꯣꯟꯁꯔꯁꯨ ꯇꯧꯕꯤꯔꯦ ꯃꯃꯥꯡꯁꯤ ꯇꯨ ꯊꯥꯎꯖꯟ ꯇ꯭ꯋꯦꯟꯇꯤ ꯐꯥꯏꯚꯇ ꯐꯪꯗꯦ ꯑꯩꯅ ꯅꯣꯇꯤꯁꯇ ꯃꯥꯥꯏ ꯎꯏ ꯏꯁꯄꯣꯟꯁꯔ ꯇꯧꯗꯦ ꯐꯥꯁ ꯀꯝ ꯐꯞ ꯆꯞ ꯑꯍꯥꯟꯕ ꯄꯩꯈꯥꯒ ꯊꯥꯗꯕꯤꯗ ꯑꯗꯨꯝ ꯄꯩꯁꯥ ꯊꯤꯔꯒ ꯑꯗꯨꯝ ꯇꯝꯕ ꯌꯥꯕꯒꯤ ꯃꯑꯣꯡꯗ ꯇꯧꯔꯝꯃꯤ
ꯍꯦ ꯏꯁ ꯄꯣꯁꯥꯗꯤ ꯈꯠ ꯄꯩꯁꯥꯕꯨꯗꯤ ꯍꯣꯏ ꯊꯤꯂꯝꯝꯃꯗꯤ ꯑꯗꯨ ꯆꯥꯔꯁꯨ ꯌꯥꯝꯅ ꯊꯤꯔꯝꯃꯣꯏꯗ ꯍꯥꯏꯗꯤ ꯃꯣꯏꯗꯤ ꯀꯩꯅꯣ ꯑꯣꯏꯔꯝꯃꯦ ꯏꯁꯀꯣꯂꯔꯁꯤꯞꯅꯤꯅ ꯌꯥꯝꯅ ꯊꯤꯍꯜꯂꯝꯃꯣꯏ
ꯑꯗꯨꯗ ꯑꯩꯅ ꯑꯥ ꯅꯣꯇꯤꯁꯁ ꯌꯦꯡꯕꯗ ꯑꯗꯨꯃꯥꯏꯅ ꯎꯏ
ꯅꯪ ꯅꯪ ꯅꯪꯒꯤ ꯗꯤ ꯑꯦꯁ ꯁꯤꯁꯤ ꯕꯦꯡꯀꯤꯡ ꯊꯥꯒꯦꯕꯀꯣ
ꯁꯤꯅ ꯁꯤ ꯑꯣꯏꯔꯦ ꯀꯔꯤ ꯀꯔꯤ ꯃꯊꯦꯜꯅ ꯍꯥꯎꯔꯤꯒꯦ ꯍꯧꯖꯤꯛꯀꯥꯟꯁꯤꯕꯣ
ꯍꯧꯖꯤꯛꯀꯥꯟꯁꯦ ꯇꯥꯃꯣ ꯍꯣꯏꯗꯤ ꯑꯆꯝꯕꯅ ꯍꯥꯎꯔꯦ ꯁꯧꯒ꯭ꯔꯤ ꯅꯨꯡꯒ꯭ꯔꯤ
ꯊꯒꯤ ꯂꯣꯏ ꯕ ꯕ ꯊꯒꯤ ꯂꯣꯏꯖꯕ ꯍꯪꯒꯥꯝ ꯑꯣ ꯁꯧꯒꯔꯤ ꯂꯣꯏꯗ꯭ꯔꯤꯀꯣ ꯁ ꯁꯧꯒꯔꯤꯁꯦ ꯑꯗꯨꯝ ꯏꯊꯝꯗꯥꯥ ꯑꯗꯨꯝ ꯆꯥꯒꯗ ꯑꯗꯨꯝ ꯐꯪꯗꯥꯏꯅꯦ ꯍꯧꯖꯤꯛꯇꯤ ꯆꯍꯤ ꯆꯨꯞꯕ ꯄꯨꯊꯣꯛꯅꯔꯦꯅꯤ
ꯔꯤꯟ ꯍꯁ ꯀ
ꯑꯗꯨꯝꯕ ꯃꯌꯥꯝꯗꯣ ꯂꯩꯕꯅꯤꯅ ꯀꯩꯅꯣ ꯇꯧꯋꯤ ꯈꯪꯗꯦꯗ ꯇꯧꯔꯤꯁꯦ ꯅꯪ ꯀꯩꯅꯣꯒꯤꯗꯤ ꯑꯦꯁ ꯑꯦꯁ ꯁꯤꯒꯤꯗꯤ ꯊꯥꯖꯤꯟꯈ꯭ꯔꯕꯣ
ꯑ ꯀꯔꯤꯗ ꯑꯗꯨ ꯀꯔꯤ ꯀꯣꯏꯔꯦꯗ
ꯍꯟꯗꯛꯇꯤ ꯀꯩꯅꯣꯒꯤ ꯑꯦꯛꯖꯥꯝ ꯍꯥꯏꯗꯣꯛꯇꯦꯅꯦ ꯑꯦꯝ ꯇꯤ ꯑꯦꯁꯀꯤ ꯑꯦꯛꯖꯥꯝꯗ ꯍꯥꯏꯗꯣꯔꯛꯇ꯭ꯔꯦꯅ ꯃꯃꯥꯡ ꯆꯍꯤꯗꯗꯤ ꯌꯥꯝ ꯍꯥꯏꯗꯣꯛꯄꯅ ꯅꯠꯇꯦ ꯍꯥꯏꯗꯣꯛꯇ꯭ꯔꯦꯗꯤ ꯔꯝꯖꯟꯒ꯭ꯔꯕꯒꯦꯅ
ꯑꯣ
ꯅꯪꯕꯨ ꯕꯤꯅꯦꯁ ꯍꯥꯏꯅ ꯍꯥꯏꯔꯝꯗꯥꯏꯅꯦ
ꯀꯩ ꯀꯩ ꯊꯥꯏꯅꯕꯤꯅꯦꯁꯄ
ꯌꯨ ꯅꯦꯠ ꯊꯥꯕ ꯂꯥꯛ ꯍꯥꯏꯌꯨꯗꯥꯏꯅꯦ
ꯈꯪꯗꯤꯌꯦ
ꯉꯦꯛꯇꯪ ꯂꯩꯔꯒ ꯇꯧꯔꯁ ꯏꯇꯩꯃ ꯂꯥꯛꯑꯒꯦ
ꯑꯣ ꯃꯥꯏ ꯁꯦꯟꯇꯔ ꯇꯥꯗ꯭ꯔꯖꯥꯠꯂ ꯈꯪꯗꯦ ꯃꯥ ꯑꯗꯨ ꯍꯥꯏꯔꯛ ꯕꯨꯅꯤ ꯆꯞ ꯃꯥꯅꯩꯅ ꯄ꯭ꯔꯦꯡ ꯇꯧꯔꯤꯖꯠꯂ
ꯈꯪꯗꯦ ꯑꯗꯨꯅꯤ ꯃꯥꯗꯣ ꯊꯦꯡꯅꯗꯕ ꯑꯩꯅ ꯅꯣꯏ ꯈꯣꯏꯅꯥ ꯂꯥꯛꯄꯗꯁꯨ ꯊꯦꯡꯅꯔꯒ ꯅꯍꯥꯟ ꯔꯥꯖꯇꯤ ꯂꯥꯛ ꯃꯥꯜꯂꯦꯀꯣ
ꯔꯥꯁ ꯂꯥꯛꯑꯦ ꯔꯥꯁ ꯊꯦꯡꯅꯩꯗꯨꯗꯤ ꯍꯥꯏꯔꯝꯗꯕꯤꯗ ꯆꯠꯂꯤꯗꯨꯗꯤ ꯃꯀꯣꯏ ꯑꯅꯤ ꯏꯀꯛ ꯀꯛꯂꯗꯅ
ꯑꯣ ꯑꯗꯨꯒꯤ ꯑꯣꯏꯔꯝꯕꯁꯨ ꯌꯥꯏ ꯑꯣ ꯂꯥꯛꯑꯃꯔꯣꯏ ꯑꯗꯨꯗꯤ ꯃꯕꯥꯅꯤ ꯂꯥꯛꯑꯗꯤ ꯂꯥꯡꯃꯤꯟꯅꯒꯗꯧꯕꯅꯤ ꯑꯗꯣ ꯊꯦꯡꯅꯗꯦꯕ
ꯔꯥꯥꯁꯁꯨ ꯀꯣꯆꯤꯡ ꯆꯠꯂꯦ ꯍꯥꯏꯕꯔ ꯀꯩꯅꯣꯝ ꯍꯥꯏꯕꯅꯦꯕ ꯀꯩꯅꯣꯗ ꯃꯣꯏ ꯕꯤꯅꯤꯁ ꯍꯩꯖꯤꯡꯄꯣ ꯃꯐꯝꯗꯨꯗ
ꯑ ꯀꯣꯏꯕꯅ ꯀꯩꯀꯩꯗ ꯆꯠꯂꯕ ꯅꯣꯏꯗꯤ ꯑꯣꯐꯤꯁ ꯊꯕꯛ ꯇꯧꯔꯕꯅꯤꯅ ꯑꯣꯐꯤꯁ ꯄꯥꯇꯤ ꯗꯣ ꯍꯧꯔꯒ ꯀꯣꯏꯕꯒ ꯆꯇ꯭ꯔꯣ ꯏꯁ
ꯆꯠꯇꯦꯗ ꯏꯕꯣ
ꯑꯩ ꯅꯣꯡ ꯐꯥꯗꯣꯛ ꯁꯣꯝ ꯆꯠꯂꯨꯖꯤ ꯀꯥꯏꯅ ꯒ ꯆꯠꯄ꯭ꯔ ꯍꯪꯕꯅꯤꯗ
ꯆꯠꯇꯦꯗ ꯀꯗꯥꯏ ꯃꯣꯏ ꯊꯕꯛ ꯀꯩꯅꯣ ꯇꯧꯕ ꯁꯥꯟꯅꯕ ꯈꯣꯠꯅꯕ ꯑꯗꯨꯒꯨꯝꯕꯗ ꯇꯧꯔ ꯂꯩ
ꯑꯣ ꯕꯣꯟꯒꯨꯝꯕ ꯇꯞꯇ ꯁꯥꯟꯅꯕ ꯈꯣꯠꯅꯕ ꯑꯗꯨꯝ ꯑꯗꯨꯃꯥꯏꯅ ꯇꯧꯔ ꯂꯩꯔꯣ
ꯑꯗꯨꯃꯥꯏꯅ ꯇꯧꯔꯦ ꯑꯗꯨꯗꯤ ꯕꯤꯠ ꯂꯩꯇꯦꯕ ꯁꯥꯟꯅꯗ꯭ꯔ ꯀꯥꯟꯁꯤꯗ ꯁꯥꯟꯅꯕꯒꯤ ꯀꯩꯅꯣ ꯇꯧꯕꯤ ꯏꯊꯤꯜꯗꯨꯗꯤ ꯂꯩꯇ꯭ꯔꯦꯕ ꯑꯗꯨꯅ
ꯀꯣꯏ ꯆꯠꯄ ꯍꯥꯏꯔꯦ ꯑ ꯑꯩꯈꯣꯏꯅ ꯊꯕꯛ ꯇꯧꯔꯤꯉꯩ ꯅꯧꯔꯤꯉꯩꯗꯒꯗꯤ ꯆꯠꯂꯝꯃꯦ ꯑꯗꯣ ꯍꯧꯖꯤꯛꯇꯤ ꯆꯠꯈꯤꯗ꯭ꯔꯦ ꯈꯪꯗꯦ ꯀꯗꯧꯅꯔꯕꯅꯣ ꯈꯪꯗꯦ
ꯍꯧꯖꯤꯛꯅ ꯃꯊꯥꯅ ꯌꯣꯝꯃꯦꯕ
ꯍꯧꯖꯤꯛꯇꯤ ꯃꯊꯥ ꯁꯥꯕꯒꯤ ꯀꯨꯏꯁꯜꯂꯛꯄꯒꯤ ꯍꯥꯏꯇꯔꯦ ꯑꯗꯨꯅ ꯑꯩꯁꯨ ꯈꯜꯂꯤ ꯄꯤꯑꯖꯗꯤ ꯑꯣꯏꯅ ꯇꯧꯖꯔꯒꯦꯅ ꯃꯁꯤꯒꯨꯝꯕꯁꯤ ꯇꯧ ꯌꯥꯕ ꯊꯕꯛ ꯅꯠꯇꯦꯅ ꯈꯂꯛ ꯏꯕꯅꯤ ꯋꯥꯈꯜꯁꯤꯗ
ꯑ ꯍꯥ ꯍꯥ ꯍꯥ ꯍꯥ
ꯅꯪꯗꯤ ꯂꯥꯏꯕ꯭ꯔꯤ ꯒ ꯆꯠꯇ꯭ꯔꯕꯣ
ꯂꯥꯏꯕ꯭ꯔꯤ ꯖꯦ ꯆꯠꯅꯤꯡꯗꯦꯗ ꯄꯩꯁꯥ ꯄꯥꯝꯃꯨꯔꯦꯗ ꯄꯥꯜꯁ ꯁꯨꯝ ꯄꯥꯔꯦ ꯑꯗꯁꯨ ꯄꯥꯗꯦ ꯆꯠꯂꯒ ꯂꯥꯏꯔꯤꯛ ꯄꯥꯕꯁꯨ ꯄꯥꯗꯦ ꯃꯤꯠ ꯍꯦꯟꯅ ꯁꯣꯛꯏꯕꯣ
ꯆꯤꯛꯄꯒꯤ ꯍꯥꯏꯔꯨꯒꯗꯤ ꯆꯤꯛꯇꯤ ꯆꯤꯛꯂꯝꯒꯅꯤ ꯍꯣꯏ ꯅꯪ ꯀꯩꯅꯣꯒ ꯌꯦꯡꯅꯕꯗꯕꯨꯗꯤ ꯑꯗꯨ ꯈꯪꯗꯦ
ꯑꯣ ꯈꯔ ꯁꯤꯛꯑꯦ ꯍꯟꯇꯦꯁ ꯍꯥꯎ ꯍꯟꯇꯦꯠ ꯍꯥꯎꯁ ꯅꯦ ꯀꯩꯅꯣ ꯂꯩꯔꯤꯗꯣ
ꯑꯣ ꯀꯩꯅꯣ ꯂꯥꯏꯕ꯭ꯔꯤ ꯂꯥꯏꯕ꯭ꯔꯤ ꯃꯃꯤꯡꯂꯣ ꯂꯥꯏꯕ꯭ꯔꯤ ꯃꯃꯤꯡꯂꯣ
ꯂꯥꯏꯕ꯭ꯔꯤ ꯆꯠꯇ꯭ꯔꯦꯍꯦ ꯂꯥꯏꯕ꯭ꯔꯤ ꯂꯨꯄꯥ ꯂꯤꯁꯤꯡ ꯂꯤꯁꯤꯡꯅꯦ ꯄꯥꯝꯃꯨꯔ ꯑꯕ ꯂꯥꯏꯔꯤꯛꯁꯨ ꯄꯥꯗꯦ ꯑꯩꯅ ꯄꯥꯕꯁꯨ ꯄꯥꯗꯦ ꯂꯥꯏꯕ꯭ꯔꯤ ꯆꯠꯂꯤꯅꯦꯅ ꯑꯥ
ꯌꯨꯝꯗ ꯄꯥꯕꯅ ꯅꯗꯤ ꯍꯦꯟꯅ ꯅꯨꯡꯉꯥꯑꯦꯕ ꯑꯩꯗꯤ
ꯑꯩ ꯂꯥꯏꯔꯤꯛ ꯇꯩ ꯑꯣꯏꯅ ꯄꯔꯥꯒꯦꯗꯈꯜꯂꯕ ꯆꯞ ꯃꯅꯥꯕ ꯄꯣꯠꯁꯤꯕꯨ ꯀꯩꯁꯨ ꯀꯩꯁꯨ ꯈꯦꯅꯗꯦꯗ ꯏꯁꯥꯗ ꯂꯩꯔꯦꯕ ꯏꯁꯥꯁꯤꯅ ꯐꯠꯇ꯭ꯔꯗꯤ ꯑꯗꯨꯝ ꯐꯠꯇ꯭ꯔꯦ ꯏꯁꯥꯁꯦ ꯍꯣꯏ ꯃꯤ ꯃꯔꯛꯇ ꯂꯩꯔꯒꯕꯨꯗꯤ ꯃꯤ ꯄꯥꯟꯅꯔ ꯄꯥꯅꯤꯡꯉꯦ ꯑꯗꯨꯁꯨ ꯑꯗꯨꯁꯨ ꯋꯥ ꯂꯥꯏꯕ꯭ꯔꯤꯅꯤ ꯀꯥꯏ ꯃꯤ ꯂꯥꯛꯇꯦꯗ ꯑꯩ ꯇꯪ ꯑꯣꯏꯅ ꯆꯠꯄ ꯑꯣꯏꯅ ꯇꯧꯔ ꯕꯤꯠ ꯂꯩꯔꯛꯇꯦꯕ ꯂꯥꯏꯔꯤꯛ ꯄꯥꯅꯤꯡꯗꯕ ꯉꯥꯛꯇ ꯑꯣꯏꯅ ꯃꯤꯡ ꯆꯟꯁꯤꯜꯂ ꯊꯝꯃ ꯄꯩꯁꯥ ꯃꯥꯡꯍꯟꯕꯩ ꯇꯥꯏꯞ ꯇꯧꯋꯦꯕ ꯂꯥꯏꯕ꯭ꯔꯤꯅꯤ ꯀꯥꯏ꯫
ꯂꯥꯛꯇꯤ ꯂꯥꯛꯑꯝꯗꯣꯏꯅꯦ ꯍꯥꯏꯗꯤ ꯈꯔ ꯑꯃꯗꯤ ꯃꯌꯥꯝꯅ ꯂꯥꯛꯅꯩ ꯀꯥꯏꯅ ꯂꯥꯛꯄꯁꯨ ꯑꯗꯨꯝ ꯌꯥꯎꯔꯝꯗꯣꯏꯅꯤ꯫
ꯑꯩ
ꯑ
ꯏꯊꯟꯇ ꯄꯥꯕꯗꯗꯤ ꯕꯤꯠ ꯂꯩꯔꯣꯏꯗ ꯍꯥꯏꯗꯤ ꯃꯤꯒꯨꯝꯕ ꯗꯤꯁꯀꯁꯟꯒꯨꯝꯕ ꯀꯩꯀꯥ ꯇꯧꯅꯕ ꯈꯣꯠꯅꯕ ꯑꯗꯨꯃꯥꯏꯅ ꯌꯥꯎꯔꯤ
ꯗꯤꯁꯀꯁꯟ ꯇꯧꯗ꯭ꯔꯁꯨ ꯐꯝꯗꯅ ꯄꯥꯟꯅꯕ ꯑꯣꯏꯗꯤ ꯃꯤ ꯃꯌꯥꯝ ꯇꯧꯅꯕ ꯑꯣꯏꯗꯤ ꯑꯁ ꯃꯤ ꯌꯥꯝ ꯇꯧꯅ ꯑꯗꯨ ꯑꯩ ꯀꯩꯗꯧꯕꯩ ꯄꯥꯔꯣꯏꯗꯣꯏꯅꯣꯅ ꯈꯜꯂꯛꯇꯧꯗꯣ ꯑꯃ ꯆꯤꯔꯤ ꯆꯤꯔꯤ ꯑꯃ ꯑꯅꯤꯈꯛ ꯀꯩꯀꯥꯟꯗꯣꯏꯅ ꯑꯗꯨ ꯔꯦꯟꯇ ꯂꯩꯗꯣꯏꯅꯨ ꯈ꯭ꯋꯥꯡꯁꯨ ꯅꯥꯏꯌꯦ ꯃꯣꯏ ꯆꯧꯀꯤꯗꯣ
ꯅꯅꯤ ꯗꯨꯕꯨꯗꯤ
ꯇꯧꯀꯤꯗꯣ ꯈ꯭ꯋꯥꯡ ꯅꯥꯏꯌꯦ
ꯅꯪ ꯀꯩꯅꯣꯏꯒꯗꯤ ꯊꯦꯡꯅꯗ꯭ꯔꯦ ꯑꯖ ꯗꯥ ꯂꯟꯆꯦꯟꯕꯒꯗꯤ ꯊꯦꯡꯅꯔꯝꯃꯣꯏꯗ ꯃꯥꯗꯤ
ꯂꯟꯆꯦꯟꯕꯗꯣ ꯃꯌꯨꯝꯗ ꯃꯥ ꯊꯧꯕꯥꯜꯗ ꯂꯩꯒꯗꯨꯗꯤ
ꯑꯣ ꯑꯗꯨꯅꯅꯤ ꯑꯣ ꯁꯤ ꯂꯩꯇ꯭ꯔꯦꯀꯣ ꯃꯥ ꯀꯨꯏꯌꯦꯅꯦꯀꯣ ꯆꯨꯝꯃꯤ
ꯆꯠꯄꯅꯤ ꯆꯠꯄꯅꯤ ꯀꯣꯆꯤꯡ ꯂꯣꯏꯔꯦ ꯑꯖ ꯃꯗꯤ ꯀꯣꯆꯤꯡ ꯄꯪ ꯌꯥꯎꯗ ꯌꯥꯎꯋꯦꯕꯣ ꯃꯥꯗꯤ ꯃꯇꯝ ꯂꯦꯟꯕꯒꯤ ꯋꯥꯆꯞꯇ ꯗꯤ ꯄꯤ ꯊꯝꯕꯗꯗ ꯂꯥꯏꯔꯤꯛ ꯄꯥꯔꯦ ꯀꯩꯅꯣ ꯑꯗꯨꯗꯤ ꯌꯥꯔꯣꯏ ꯑꯪ ꯃꯤ ꯁꯤꯗꯕꯩ ꯋꯥ ꯅꯠꯇꯕ ꯃꯥꯏ ꯃꯑꯣꯡꯗꯣ ꯌꯥꯔꯣꯏ ꯋꯥꯆꯞꯇ ꯗꯤ ꯋꯥꯆꯦꯞꯇ ꯑꯣꯏ ꯂꯥꯏꯔꯤꯛ ꯄꯥ ꯂꯩꯔꯦꯕ ꯌꯥꯗ꯭ꯔꯦ
ꯑꯣ ꯍꯣꯏꯅꯦ꯫
ꯁꯣꯑꯣꯞ ꯇ ꯑꯌꯥꯝꯕ ꯆꯠꯈ꯭ꯔꯦ ꯍꯥꯏꯕꯅꯤ ꯑꯩꯅ ꯍꯥꯏꯅꯤ ꯍꯌꯦꯡ ꯐꯥꯎꯔꯀꯥꯟꯗ ꯁꯣꯞ
ꯍꯥꯥ ꯑꯥ ꯑꯥꯎ
ꯍꯧꯖꯤꯛꯇꯤ ꯁꯣ ꯑꯣꯐ ꯇꯧꯕꯗꯤ ꯀꯥꯏ ꯌꯥꯗꯣꯏꯅꯣ ꯇꯨꯝꯕ ꯆꯥꯕ ꯆꯥꯡ ꯅꯥꯏꯕꯤꯕ ꯑꯩꯒꯤ ꯃꯣꯠꯇꯤ ꯑꯩꯈꯣꯏꯗꯤ ꯇꯨꯝꯕ ꯆꯥꯕꯁꯦ ꯉꯁꯤꯗꯒꯤ ꯍꯧꯔꯗꯕꯅꯤ ꯄꯨꯡ ꯃꯥꯄꯟ ꯃꯈꯥꯏ ꯇꯔꯥ ꯃꯈꯥꯏ ꯇꯔꯥ ꯃꯥꯄꯜ ꯃꯈꯥꯏ ꯇꯔꯥ ꯃꯈꯥꯏꯐꯥꯎ ꯇꯨꯝꯅꯕ ꯍꯣꯠꯅꯔꯅꯤ ꯑꯗꯨꯒ ꯍꯧꯒꯠꯄꯅ ꯃꯔꯤ ꯃꯈꯥꯏ ꯃꯃꯥꯡꯗ ꯍꯧꯒꯠꯂꯕ ꯑꯗꯨꯒ ꯌꯥ ꯃꯥꯏꯃꯤꯠ ꯇꯥꯊꯣꯛꯑꯒ ꯕ꯭ꯔꯦꯛꯐꯥꯁ ꯀ ꯇꯧꯔ ꯋꯥꯛꯀꯤꯡ ꯆꯠꯂꯨꯔꯒ ꯂꯥꯏꯔꯤꯛ ꯄꯥꯊꯣꯛ ꯌꯥꯕꯒꯤ ꯃꯑꯣꯡꯗ ꯑꯐꯕ ꯍꯩꯅꯕꯤ ꯁꯦꯝꯕꯅ ꯃꯐꯥꯔꯦ ꯍꯛꯆꯥꯡ